ꯃꯥ ꯇꯝ ꯇꯥꯕ꯭ꯔꯣ ꯍꯣꯏ ꯇꯥꯏꯌꯦ
ꯐꯪꯉꯁꯨ ꯀꯩꯇꯧꯔꯤꯒꯦ ꯅꯣꯏꯗꯤ
ꯑꯦꯁꯥꯏꯟꯃꯦꯟ ꯏꯔꯒ ꯂꯩꯌꯦ꯫
ꯑꯣ ꯀꯔꯤ ꯑꯁꯥꯏꯟꯃꯦꯟꯔꯣ
ꯍꫭꯏ ꯍꫭꯏ ꯑꯩꯈꫭꯏꯒꯤ ꯑꯦꯁꯥꯏꯟꯃꯦꯟ
ꯑꯣ ꯅꯣꯏ
ꯍꯣꯏ ꯊꯥꯏꯌꯦ ꯍꯟꯗꯛ
ꯑꯣ ꯅꯪꯗꯤ ꯀ꯭ꯂꯥꯁ ꯀꯌꯥ ꯇꯝꯕ
ꯅꯤꯡꯊꯥꯝꯕꯨ ꯌꯦꯡꯅꯤꯡꯕ ꯂꯩ ꯑꯩ ꯀꯣꯂꯦꯖ ꯀꯔꯥ ꯂꯩꯌꯦ ꯌꯦꯡꯅꯤꯡꯕꯒꯤꯅꯦ ꯅꯪꯗꯤ
ꯑꯩꯗꯤ ꯀ꯭ꯂꯥꯁ ꯇ꯭ꯋꯦꯜꯐ ꯇ ꯉꯥꯏꯔꯤꯗ
ꯑꯁ ꯅꯨꯡꯉꯥꯏꯍꯦ ꯑꯗꯨꯗꯤ
ꯍꯣꯏ
ꯌꯨꯝꯗ ꯂꯩꯕ꯭ꯔꯣ ꯅꯠꯇ꯭ꯔꯒ ꯀꯗꯥꯏꯗꯅꯣ
ꯑꯈꯣꯏꯗꯤ ꯀ꯭ꯂꯥꯁ ꯇꯨꯋꯦꯜꯐ ꯀꯥꯔꯕꯅꯤꯅ ꯏꯃꯥ ꯏꯄꯥꯅ ꯍꯣꯁꯇꯦꯜꯗ ꯊꯝꯃꯦ ꯑꯗꯨ ꯉꯁꯤꯗꯤ ꯁꯦꯀꯦ ꯁꯦꯀꯦꯟ ꯁꯇꯔꯗꯦꯒ ꯁꯟꯗꯦꯗꯤ ꯐꯣꯟ ꯑꯦꯂꯥꯎꯠ ꯑꯣꯏꯌꯦꯕ ꯑꯈꯣꯏꯗꯤ
ꯑꯣ ꯅꯨꯡꯉꯥꯏꯔꯦ ꯑꯗꯨꯗꯤ
ꯍꯣꯏ ꯅꯣꯏꯗꯤ ꯍꯌꯦꯡ ꯁꯟꯗꯦ ꯀꯣꯏꯕ ꯆꯠꯂꯣꯏꯗ꯭ꯔꯣ
ꯆꯠꯇꯣꯏꯅꯦ ꯍꯌꯦ ꯃ ꯕꯖꯔꯗ ꯀꯣꯏꯕ ꯆꯠꯀꯦ
ꯑꯣ ꯅꯨꯡꯉꯥꯏꯅꯦ ꯅꯣꯏꯗꯤ
ꯎꯝ ꯌꯨꯝꯗ ꯑꯗꯨꯝ ꯂꯩꯕꯗꯣ ꯅꯨꯡꯉꯥꯏꯇꯦꯕ ꯁꯨꯇꯤ ꯊꯣꯛꯄ ꯃꯇꯝ ꯍꯣꯏ ꯁꯨꯇꯤ ꯊꯣꯛꯄ ꯃꯇꯝꯗ ꯆꯠꯅꯤꯉꯥꯏ ꯇꯧꯁꯦꯅ ꯏꯃꯥꯟꯅꯕꯤ ꯈꯣꯏꯀꯣ
ꯑꯥ ꯑ ꯑꯣ ꯅꯨꯡꯉꯥꯏꯅꯦ
ꯋꯣꯏ ꯅꯨꯡꯉꯥꯏꯌꯦ ꯍꯥꯏꯕ ꯇꯥꯔꯦ
ꯅꯣꯏꯗꯤ ꯆꯥꯛ ꯆꯥꯔꯕꯣ
ꯆꯥꯗ꯭ꯔꯤꯌꯦ ꯆꯥꯛꯐꯥꯎ ꯊꯣꯡꯕ ꯍꯧꯗ꯭ꯔꯤꯌꯦ
ꯑꯣ ꯊꯦꯡꯉꯦꯅꯦ
ꯍꯣꯏ ꯁꯥꯃꯟꯕꯒꯤ ꯍꯣꯖꯤꯛ ꯊꯣꯡꯉꯦ ꯇꯟꯕ ꯀꯣ
ꯑꯣ ꯍꯥ
ꯃꯈꯣꯏꯗꯤ
ꯑꯈꯣꯏꯗꯤ ꯑꯈꯣꯏꯁꯨ ꯆꯥꯔꯦ ꯍꯣꯏ
ꯑꯥ ꯀꯔꯤ ꯃꯊꯦꯟ ꯆꯥꯈ꯭ꯔꯦ ꯉꯁꯤ
ꯑꯈꯣꯏꯗꯤ ꯉꯁꯤ ꯌꯦꯟꯁꯥ ꯆꯥꯏꯌꯦ ꯅꯣꯏꯗꯤ
ꯉꯁꯤꯗꯤ ꯏꯃꯥꯟꯅꯕꯤ ꯈꯣꯏ ꯇꯨꯝ ꯂꯥꯛꯑꯦꯕ ꯕꯣꯜ ꯌꯦꯡꯒꯦꯅ ꯌꯦꯡꯃꯤꯟꯅꯁꯦꯅꯀꯣ
ꯍꯥꯥ
ꯕꯣꯜ ꯌꯦꯡꯃꯤꯟꯅꯁꯦꯅ ꯏꯃꯥꯟꯅꯕꯤ ꯈꯣꯏꯁꯨ ꯂꯥꯛꯑꯦꯕ ꯉꯁꯤ ꯑꯗꯨ ꯍꯣꯏ ꯌꯦꯟ ꯑꯥ ꯑꯗꯨꯒ ꯉꯥ ꯉꯥꯁꯨ ꯄꯨꯔꯛꯑꯁꯨ ꯌꯦꯟꯁꯨ ꯄꯨꯔꯑꯦ ꯑꯗꯣ ꯊꯣꯡꯔꯒ ꯍꯣꯔꯦꯟ ꯆꯥꯗꯣꯏꯅꯤ
ꯑꯣ ꯅꯣꯏꯗꯤ ꯀ ꯀꯅꯥ ꯁꯄꯣꯔꯠ ꯇꯧꯒꯦꯔꯣ
ꯉꯁꯤꯔꯥ ꯅꯣ ꯑꯦ ꯅꯣꯔꯋꯦ ꯍꯥꯏꯕ ꯅꯠꯇ꯭ꯔꯣ
ꯉꯁꯤ ꯅꯣꯔꯋꯦ ꯈꯣꯏꯒ ꯏꯪꯂꯦꯜ ꯈꯣꯏ ꯂꯩꯕ꯭ꯔꯣ
ꯍꯣꯏ ꯂꯩꯌꯦ
ꯑꯣ ꯄꯨꯡ ꯀꯌꯥꯗ
ꯄꯨꯡ ꯑꯃ ꯃꯈꯥꯏ
ꯑꯣ ꯍ ꯑꯗꯨꯗꯤ ꯑꯩꯁꯨ ꯑꯃ ꯁꯤꯗꯤ ꯌꯦꯡꯉꯅꯤ ꯅꯣꯔꯋꯦ ꯈꯣꯏ ꯑꯣꯏꯔꯗꯤ ꯑꯩꯗꯤ ꯅꯪꯗꯤ ꯀꯅꯥꯕꯨ ꯁꯄꯣꯠ ꯇꯧꯕ꯭ꯔꯣ
ꯑꯩꯗꯤ ꯑꯩꯒꯤ ꯁꯄꯣꯔꯠꯇꯤ ꯁꯤꯈ꯭ꯔꯦꯕ
ꯑꯣ ꯑꯩꯁꯨ ꯑꯩꯒꯤ ꯁꯄꯣꯠꯇꯣ ꯁꯤꯈ꯭ꯔꯦꯕ ꯕ꯭ꯔꯥꯖꯤꯜꯈꯣꯏꯗꯣ ꯑꯗꯨꯒꯤ ꯑꯩ ꯉꯁꯤꯗꯤ ꯏꯪꯂꯦꯟ ꯁꯄꯣꯠ ꯇꯧꯔꯗꯣꯏꯅꯦ
ꯑꯥꯁ ꯇꯧꯔꯣꯍꯦ
ꯍꯣꯏ ꯑꯍꯦ ꯍꯦ ꯅꯪꯗꯤ ꯀꯅꯥꯅ ꯉꯝꯗꯣꯏ ꯃꯥꯜꯂꯦ ꯉꯁꯤꯒꯤꯗꯤ
ꯈꯪꯗꯦꯍꯦ ꯌꯦꯡꯗꯕꯅꯤꯅ ꯀꯅꯥꯅ ꯇꯧꯗꯣꯏꯅꯣꯁꯨ ꯈꯪꯗꯦ ꯑꯗꯣ ꯑ ꯁꯟꯗꯦꯗ ꯃꯦꯁꯤ ꯍꯣꯏ ꯃꯦꯁꯤ ꯈꯣꯏ ꯁꯥꯟꯅꯒꯅꯤ ꯍꯥꯏꯕ ꯅꯠꯇ꯭ꯔꯥ ꯑꯔꯖꯦꯟꯇꯤꯅ ꯈꯣꯏ
ꯑꯥ ꯑꯣ ꯌꯥꯔꯦ ꯑꯗꯨꯗꯤ ꯍꯣꯏ ꯌꯦꯡꯉꯅꯤ ꯅꯣꯏꯗꯤ
ꯈꯪꯗꯦꯗ ꯑꯩꯈꯣꯏ ꯌꯦꯡꯗꯦ ꯃꯇꯝꯗꯣ ꯑꯩꯈꯣꯏ ꯀꯣꯏꯕ ꯆꯠꯅꯤꯉꯩ ꯃꯇꯝꯗꯣ ꯊꯦꯡꯒ꯭ꯔꯦꯅ ꯈꯟꯕ
ꯑꯣ ꯄꯨꯡ ꯀꯌꯥꯗ ꯑꯣꯏꯕ꯭ꯔꯣ ꯃꯣꯏꯗꯤ
ꯃꯈꯣꯏ ꯁꯦꯚꯦꯟ ꯁꯤꯛꯁ ꯊꯥꯔꯇꯤꯗ ꯁꯅꯒꯅꯤ ꯍꯥꯏꯕꯅꯦ
ꯑꯌꯨꯛꯀꯤꯗꯔꯣ
ꯍꯣꯏ ꯍꯣꯏ
ꯑꯣ ꯑꯗꯨꯗꯤ ꯌꯦꯡꯕ ꯐꯪꯉꯔꯣꯏꯅꯦ ꯅꯪꯁꯨ ꯑꯩꯈꯣꯏꯁꯨ
ꯍꯣꯏ ꯑꯗꯨꯒꯤꯅꯦ
ꯑꯈꯣꯏꯗꯤ ꯁꯤꯛꯁ ꯍꯥꯏꯔꯖꯨ ꯍꯧ ꯍꯧꯒꯠꯁꯨ ꯍꯧꯒꯠꯇ꯭ꯔꯤ ꯑꯩꯈꯣꯏꯗꯤ
ꯑꯁ ꯃꯪ ꯇꯧꯔꯒ ꯂꯩꯕꯅꯦ ꯑꯗꯨꯗꯤ
ꯈꯣꯏꯗꯤ ꯃꯪ ꯃꯪꯉꯒ ꯂꯩꯔꯦ
ꯅꯨꯡꯉꯥꯏꯔꯦ ꯑꯗꯨꯗꯤ
ꯎꯝ ꯅꯣꯏꯗꯤ ꯌꯨꯝꯗ ꯂꯩꯕ꯭ꯔꯣ ꯔꯦꯟ ꯑꯣꯏꯅ ꯂꯩꯕ꯭ꯔꯣ
ꯍꯧ ꯑꯥ ꯍꯟꯗꯛꯇꯤ ꯌꯨꯝꯗ ꯁꯨꯇꯤ ꯊꯣꯛꯂꯛꯄꯒꯤ ꯌꯨꯝꯗ ꯂꯩꯌꯦ ꯑꯗꯨ ꯂꯥꯏꯔꯤꯛ ꯇꯝꯕꯗꯤ ꯀꯣꯂꯦꯖ ꯆꯠꯄꯗꯤ ꯔꯦꯟ ꯑꯣꯏꯅ ꯏꯃꯥꯟꯅꯕꯤ ꯈꯣꯏ ꯄꯨꯜꯂꯒ ꯂꯩꯕꯀꯣ
ꯑꯣ ꯅꯨꯡꯉꯥꯏꯌꯦꯅꯦ ꯑꯣ ꯑꯗꯨ ꯅꯣꯏ ꯑꯥ ꯍꯤꯡꯒꯣꯜꯒꯨꯝꯕ ꯂꯧꯒꯨꯝꯕꯗꯤ ꯇꯧꯗ꯭ꯔꯣ
ꯇꯧꯋꯦ
ꯑꯣ ꯅꯨꯡꯉꯥꯏꯔꯝꯅꯤꯀꯣ
ꯎꯝ ꯅꯨꯡꯉꯥꯏꯌꯦꯅ ꯑꯥ ꯉꯔꯥꯡꯗꯤ ꯆꯠꯂꯦ ꯑꯗꯨ ꯉꯁꯤ ꯅꯣꯡ ꯆꯨꯕꯒꯤ ꯑꯗꯨꯝ ꯂꯩꯔꯦ
ꯑꯣ ꯅꯣꯏꯗꯤ ꯉꯥ ꯐꯥꯕꯒꯨꯝꯕꯗꯤ ꯆꯠꯄ꯭ꯔꯣ
ꯉꯔꯥꯡꯗꯤ ꯆꯠꯇꯦꯗ ꯉꯔꯥꯡꯗꯤ ꯍꯥꯏꯕꯗꯤ ꯂꯧ ꯈꯛꯇ ꯆꯠꯄ ꯑꯗꯨꯒ ꯂꯧꯗ ꯆꯥꯛ ꯏꯟꯖꯥꯡ ꯊꯣꯡꯂꯒ ꯁꯤꯡꯖꯨꯒꯨꯝꯕ ꯇꯧꯔꯒ ꯀꯣ
ꯑꯌꯥ ꯌꯥ ꯌꯥꯝ ꯌꯥꯝ ꯅꯨꯡꯉꯥꯏꯅꯦ ꯅꯣꯏꯗꯤ ꯑꯩꯖꯨ ꯉꯥꯒꯨꯝꯕ ꯐꯥꯕ ꯇꯧꯔꯒ ꯏꯃꯥꯟꯅꯕꯤꯁꯤꯡꯒ ꯂꯧꯒ ꯆꯠꯄꯗꯨ ꯌꯥꯝ ꯇꯧꯅꯤꯡꯉꯦ ꯑꯗꯨꯕꯨ ꯑꯩꯈꯣꯏꯗꯤ ꯂꯧ ꯂꯩ ꯇꯕꯅꯤꯅꯀꯣ ꯌꯥꯝ ꯋꯥꯏꯌꯦ ꯍꯣꯏ ꯂꯥꯛꯀꯦ
ꯎꯝ ꯑꯗꯨ ꯄꯨꯂꯞ ꯆꯥꯃꯤꯟꯅ
ꯍꯣꯏ
ꯍꯧꯖꯤꯛ ꯀꯔꯤ ꯇꯧꯋꯤꯅꯣ
ꯑꯩꯖꯨ ꯍꯧꯖꯤꯛꯇꯤ ꯑꯦꯁꯥꯏꯟꯃꯦꯟ ꯏꯔ ꯂꯩꯌꯦ ꯑꯩꯈꯣꯏꯁꯨ ꯑꯦꯁꯥꯏꯟꯃꯦꯟ ꯂꯥꯏꯔꯤꯛ ꯏꯅꯤꯡꯉꯥꯏ ꯌꯥꯝ ꯄꯤꯕ ꯍꯧꯔꯦꯕ ꯑꯦꯛꯖꯥꯝ ꯂꯩꯕꯅꯤꯅ ꯑꯦꯛꯖꯥꯝ ꯂꯥꯛꯑꯕꯅꯤꯅꯀꯣ
ꯑꯣ
ꯑꯗꯨꯒꯤ
ꯑꯗꯨꯅꯦ ꯂꯥꯏꯔꯤꯛ ꯇꯝꯕꯁꯨꯨ ꯌꯥꯝ ꯋꯥꯏꯌꯦꯀꯣ
ꯍꯥꯥ
ꯂꯥꯏꯔꯤꯛ ꯇꯝꯕꯁꯨ ꯌꯥꯝ ꯋꯥꯏꯌꯦꯕ
ꯍꯣꯏ ꯋꯥꯏꯌꯦ ꯂꯥꯏꯔꯤꯛ ꯇꯝꯕꯁꯨ ꯌꯥꯝ ꯋꯥꯏꯌꯦ
ꯁꯤ ꯊꯕꯛ ꯐꯪꯕꯁꯨ ꯅꯠꯇꯦ ꯃꯤꯅ ꯑꯃꯨꯛ ꯊꯤꯗꯣꯢꯅꯤ꯫
ꯎꯝ ꯑꯗꯨꯅꯦ ꯑꯃꯨꯛ ꯏꯟꯇꯔꯚꯤꯌꯨ ꯇꯧꯅꯤ ꯑꯃꯨꯛ ꯈꯟꯗꯕꯁꯨ ꯌꯥꯢ ꯈꯜꯂꯁꯨ ꯌꯥꯢꯌꯦꯅ ꯀꯣ꯫ ꯈꯪꯗꯦꯗ ꯋꯥꯢ ꯂꯥꯢꯔꯤꯛ ꯇꯝꯃꯁꯨ ꯋꯥꯢ ꯇꯝꯗ꯭ꯔꯁꯨ ꯋꯥꯢ ꯍꯥꯢꯕꯗꯨꯅꯤ꯫
ꯑꯗꯨꯅꯤ ꯇꯝ ꯇꯝꯂꯒ ꯗꯥꯢꯔꯦꯛ ꯊꯤꯔꯒ ꯐꯪꯗꯦ ꯀꯩꯁꯨ ꯈꯣꯢꯗꯤ ꯊꯕꯛꯇꯣ ꯄꯩꯁꯥ ꯄꯩꯁꯥ ꯄꯩꯁꯥ ꯅꯠꯇ꯭ꯔꯗꯤ ꯊꯤꯕ ꯐꯪꯗꯕꯁꯨ ꯌꯥꯝ ꯂꯩꯌꯦꯕ
ꯍꯣꯏꯅꯦ ꯍꯧꯖꯤꯛꯀꯥꯟꯗꯤ ꯄꯩꯁꯥ ꯍꯥꯞꯇ꯭ꯔꯗꯤ ꯑꯃꯨꯛ ꯈꯟꯕꯤꯗꯕꯁꯨ ꯂꯩ ꯍꯥꯏꯕ
ꯑꯣ ꯄꯩꯁꯥ ꯂꯩꯇ꯭ꯔꯗꯤ ꯈꯪꯗ꯭ꯔꯁꯨ ꯄꯩꯁꯥ ꯄꯤꯔꯦ ꯑꯗꯨꯝ ꯍꯥꯞꯄꯦꯕ
ꯎꯝ ꯍꯧꯖꯤꯛꯇꯤ ꯄꯩꯁꯥꯅ ꯈꯤꯇ ꯆꯠꯅꯈ꯭ꯔꯦꯗ
ꯍꯣꯏ
ꯑꯗꯨꯒꯤ ꯈꯪꯗ꯭ꯔꯦꯗ ꯀꯣꯂꯦꯖ ꯆꯠꯄ ꯂꯣꯏꯔꯁꯨ ꯀꯔꯤ ꯇꯧꯗꯣꯏꯅꯣ
ꯎꯝ
ꯑꯃꯨꯛ ꯄꯥꯔꯠ ꯇꯥꯏꯝ ꯖꯣꯕꯇꯪ ꯇꯧꯔꯁꯨ ꯑꯗꯨꯅ ꯁꯨ ꯍꯤꯡꯕ ꯉꯝꯗ
ꯍꯣꯏ ꯑꯗꯨꯅꯦ
ꯍꯌꯦꯡꯀ ꯑꯩꯈꯣꯏꯅꯗꯤ ꯑꯗꯨꯝ ꯇꯧꯈꯤꯕꯁꯨ ꯌꯥꯏ ꯑꯗꯨꯕꯨ ꯍꯌꯦꯡꯀ ꯃꯤꯅꯗꯤ ꯑꯁ ꯑꯗꯨꯗꯨꯝꯕꯨ ꯆ ꯑꯗꯨꯗꯕꯨ ꯇꯧꯔꯒ ꯀꯔꯤꯗ ꯃꯤ ꯑꯣꯏꯕ꯭ꯔꯣꯅ ꯑꯗꯨꯝ ꯃꯤꯅ ꯍꯥꯏꯌꯦꯕꯗꯣꯀꯣ
ꯎꯝ ꯍꯨꯡ ꯍꯧꯖꯤꯛ ꯀꯅꯥ ꯀꯅꯥ ꯂꯩꯔꯤꯅꯣ
ꯑꯩꯁꯨ ꯏꯃꯥꯟꯅꯕꯤꯁꯤꯡꯒ ꯂꯩꯌꯦ ꯃꯣꯏꯁꯨ ꯉꯁꯤ ꯕꯣꯜ ꯌꯦꯡꯒꯦ ꯌꯦꯅ ꯃꯨꯁꯨ ꯀꯣ
ꯃꯥ ꯑꯗꯨꯒꯤ ꯑꯩꯈꯣꯏꯁꯨ ꯅꯨꯡꯗꯥꯡꯗ ꯎꯝ ꯃꯦꯒꯤꯒꯨꯝꯕ ꯊꯣꯡꯉꯒ ꯌꯦꯡꯒꯦꯅ ꯂꯩꯌꯦ
ꯑꯁ ꯅꯨꯡꯉꯥꯏꯅꯤꯍꯦ ꯅꯈꯣꯏꯗꯤ
ꯍꯣꯏ ꯑꯍꯍ
ꯉꯥꯏꯔꯒ ꯑꯆꯥꯄꯣꯠ ꯆꯥꯔꯒ ꯉꯥꯏꯕꯗꯣ ꯁꯤꯗꯤ ꯅꯨꯡꯉꯥꯏꯕ ꯍꯥꯏꯕꯅꯤ ꯑꯗꯣ ꯉꯥꯏ ꯍꯥꯏꯔꯒꯀꯣ ꯑꯗꯨ ꯑꯗꯨꯝ ꯑꯗꯨꯝ ꯀꯔꯤꯁꯨ ꯇꯧꯗꯕꯤꯗ ꯂꯩꯕꯗꯣ ꯌꯥꯝ ꯕꯣꯔꯤꯡ ꯇꯨꯝꯁꯨ ꯇꯨꯝꯅꯤꯡꯉꯦ
ꯍꯣꯏ ꯑꯩꯗꯤ ꯑꯩꯗꯤ ꯉꯥꯏꯕ ꯁꯨꯡꯉꯝ ꯉꯝꯗꯦ ꯍꯥꯏꯕ ꯃꯣꯏꯗꯤ ꯉꯝꯃꯦ ꯍꯥꯏꯕ ꯉꯥꯏꯕꯗꯣ ꯑꯩꯗꯤ ꯑꯗꯨꯝ ꯇꯨꯝꯅꯤꯡꯉꯦ ꯍꯥꯏꯕ ꯍꯟꯗꯛ ꯃꯔꯛꯇꯤ ꯌꯥꯝ ꯉꯟꯅ ꯉꯟꯅ ꯇꯨꯝꯊꯣꯛꯅꯤꯡꯅꯤꯡꯕꯗꯣ ꯑꯩꯒꯤ ꯍꯦꯕꯤꯠ ꯑꯃ ꯆꯨꯌꯦ ꯍꯥꯏꯕꯗꯨ ꯑꯗꯨꯒꯤ ꯑꯗꯨꯝ ꯉꯟꯅ ꯇꯨꯝꯊꯣꯛꯈ꯭ꯔꯅꯤ ꯑꯩꯅ ꯃꯣꯏꯗꯤ ꯑꯗꯨꯝ ꯊꯦꯡꯉꯐꯥꯎ ꯑꯗꯨꯝ ꯋꯥꯔꯤ ꯁꯥꯅꯥꯔꯒ ꯑꯗꯨꯝ ꯂꯩꯌꯦ ꯍꯥꯏꯕ ꯑꯩꯗꯤ ꯉꯝꯗꯦꯗ ꯑꯩꯗꯤ ꯇꯨꯝꯅꯤꯡꯉꯤ ꯃꯣꯏꯗꯤ ꯕꯣꯜ ꯉꯥꯏꯕ ꯌꯥꯝ ꯉꯝꯃꯦ ꯑꯩꯗꯤ ꯉꯨꯡꯉꯝ ꯉꯝꯗꯦ
ꯑꯗꯨ ꯊꯦꯡꯅ ꯑꯃꯨꯛ ꯌꯦꯡꯉꯦ ꯑꯗꯨ ꯊꯦꯡꯅ ꯑꯃꯨꯛ ꯍꯧꯒꯠꯂꯦ
ꯑ ꯍ ꯍꯣꯏ
ꯑꯗꯨꯒꯤ ꯍꯟꯗꯛꯇꯤ ꯁꯨꯇꯤ ꯌꯨꯝꯗ ꯊꯣꯛꯄꯅꯤꯅꯀꯣ
ꯑꯥ
ꯊꯦꯡꯅꯩꯌꯦ ꯊꯦꯡꯅꯌꯦꯡꯕ ꯌꯥꯗꯦꯕ ꯏꯃꯥ ꯏꯄꯥꯅ ꯍꯥꯏꯕꯗꯤ ꯑꯃꯨꯛ ꯍꯧꯒꯠꯄꯗꯣ ꯊꯦꯡꯅ ꯍꯧꯒꯠꯇꯦ ꯑꯃꯨꯛ ꯉꯥꯡꯕ ꯆꯩꯕ
ꯑꯣ ꯑꯩꯈꯣꯏꯁꯖꯨ ꯏꯃꯥ ꯏꯄꯥ ꯌꯥꯝ ꯌꯥꯝꯆꯩꯌꯦ
ꯎꯝ ꯑꯗꯨ ꯑꯣꯏꯔꯁꯨ ꯉꯁꯤꯗꯤ ꯏꯃꯥꯟꯅꯕꯤ ꯈꯣꯏ ꯂꯥꯛꯏꯕ ꯄꯨꯂꯞ ꯌꯦꯡꯃꯤꯟꯅꯁꯦꯟꯅꯀꯣ ꯑꯗꯨꯒ ꯍꯌꯦꯡ ꯀꯣꯏꯕ ꯆꯠꯁꯦꯅ ꯂꯥꯛꯑꯦꯕ ꯑꯗꯨꯅꯦ
ꯅꯨꯡꯉꯥꯏꯅꯦ ꯍꯣꯏ ꯌꯦꯡꯈꯥꯏꯔꯣ ꯅꯃꯥꯟꯅꯕꯤꯁꯤꯡꯒ
ꯎꯝ ꯁꯣꯝꯒꯤ ꯏꯃꯨꯡꯗꯤ ꯃꯤ ꯀꯌꯥ ꯂꯩꯕ꯭ꯔꯣ꯫
ꯑꯈꯣꯢꯗꯤ ꯎꯝ ꯑꯩꯗꯤ ꯃꯆꯤꯟ ꯃꯅꯥꯎ ꯑꯅꯤꯒ ꯏꯃꯥ ꯏꯄꯥꯒ ꯂꯩꯌꯦ꯫
ꯑꯣ ꯅꯨꯡꯉꯥꯏꯌꯦ ꯑꯗꯨꯗꯤ ꯑꯩꯅ ꯏꯅꯥꯎꯅꯨꯄꯤ ꯑꯃ ꯑꯗꯨꯒ ꯏꯅꯥꯎꯅꯨꯄꯥ ꯑꯃ꯫
ꯑꯣ ꯅꯨꯡꯉꯥꯢꯌꯦꯅꯦ꯫
ꯈꯪꯗ꯭ꯔꯦꯗ ꯑꯩꯅ ꯑꯍꯟ ꯑꯣꯢꯕꯒꯤ꯫
ꯑꯣ ꯅꯪꯅ ꯑꯍꯟꯔꯣ꯫
ꯍꯣꯢ
ꯑꯣ ꯅꯨꯡꯉꯥꯢꯕ꯭ꯔꯣ ꯑꯍꯟ ꯑꯣꯢꯕꯗꯤ꯫
ꯑꯁ ꯌꯥꯝ ꯋꯥꯢꯗ ꯑꯍꯟ ꯑꯣꯢꯕꯗꯤ ꯂꯣꯢꯅꯃꯛ ꯃꯤꯅ ꯔꯦꯁꯄꯣꯟꯁꯤꯕꯜ ꯑꯣꯢꯕꯒꯤ ꯂꯧꯕꯒꯤꯀꯣ
ꯑꯣ ꯑꯩꯗꯤ ꯂꯥꯁ ꯑꯣꯢꯕꯅꯤꯅ ꯌꯥꯝ ꯋꯥꯢ ꯏꯌꯥꯝꯕ ꯑꯅꯤ ꯂꯩꯕꯅꯤꯅ ꯃꯊꯛꯇ ꯀꯣ꯫ ꯑꯗꯨꯒꯤ ꯀꯣꯢꯕ ꯆꯠꯀꯦ ꯍꯥꯢꯔꯖꯨ ꯑꯗꯨꯝ ꯆꯩꯌꯦꯕ ꯀꯅꯥꯒ ꯆꯠꯇꯣꯢꯅꯣ ꯅ ꯑꯗꯨꯝ ꯆꯩꯌꯦꯕ ꯅꯨꯄꯥ ꯑꯣꯢꯕꯒꯤꯀꯣ꯫
ꯎꯝ ꯍꯝ
ꯑꯗꯨꯒ ꯑꯩꯅꯁꯨ ꯑꯃꯨꯛ ꯂꯥꯁ ꯑꯣꯢꯕꯤꯕꯒꯤ ꯌꯥꯝ ꯆꯦꯛꯁꯤꯟꯕꯗꯨ꯫
ꯎꯝ ꯎꯝ ꯅꯨꯄꯤꯗꯤ ꯅꯊꯟꯗꯔꯣ꯫
ꯍꯣꯢ ꯅꯨꯄꯤꯗꯤ ꯏꯇꯣꯝꯗꯅꯦ ꯑꯩꯒꯤ ꯃꯊꯛꯇꯗꯤ ꯅꯨꯄꯥ ꯑꯅꯤ ꯂꯩꯌꯦ꯫
ꯑꯣ ꯑꯗꯨꯒꯨꯝꯕꯒꯤ ꯃꯥꯟꯕ ꯏꯃꯥ ꯏꯄꯥꯅꯁꯨ ꯁ꯭ꯇꯔꯤꯛ ꯑꯣꯢꯕꯗꯣ꯫
ꯎꯝ ꯍꯥꯥ
ꯇꯥꯕ꯭ꯔꯣ꯫
ꯑꯧ ꯇꯥꯢꯌꯦ ꯍꯧꯋꯦ
ꯎꯝ ꯅꫭꯡ ꯆꯨꯗꯕ꯭ꯔꯣ
ꯀꯔꯤ ꯍꯥꯢꯕ꯫
ꯅꯣꯡ ꯆꯨꯗꯕ꯭ꯔꯥ ꯍꯥꯢꯕ
ꯅꯣꯡꯆꯨꯋꯦ ꯍꯣꯢ ꯅꯣꯢꯔꯣꯝꯗꯗꯤ꯫
ꯉꯁꯥꯢ ꯆꯨꯔꯝꯃꯦ ꯍꯧꯖꯤꯛꯇꯤ ꯐꯔꯦ꯫
ꯑꯣ ꯑꯩꯈꯣꯢꯁꯨ ꯉꯁꯥꯢꯗꯤ ꯈꯔ ꯅꯣꯡ ꯃꯪꯉꯔꯝꯃꯦ ꯑꯗꯨꯒ ꯆꯨꯕ ꯐꯈ꯭ꯔꯦ ꯍꯧꯖꯤꯛꯇꯤ꯫
ꯑꯣ
ꯅꯣꯡ ꯆꯨꯃꯝꯕꯒꯤ ꯉꯁꯤ ꯉꯥ ꯐꯥꯕ ꯆꯠꯁꯦꯅ ꯍꯥꯢꯔꯄ ꯏꯃꯥꯟꯅꯕꯤ ꯑꯗꯨ ꯆꯨꯃꯟꯕꯒꯤ ꯑꯁ ꯇꯥꯟꯈ꯭ꯔꯦꯅ ꯑꯃꯨꯛ ꯌꯨꯝꯗ ꯑꯗꯨꯝ ꯂꯩꯔꯦ꯫
ꯑꯣ ꯑꯣ
ꯑꯃꯨꯛ ꯋꯥꯔ ꯋꯥꯒꯅꯤ ꯑꯗꯨꯒꯤ
ꯀꯣꯢꯕ ꯆꯠꯀꯦ ꯍꯥꯢꯔꯒ ꯅꯣꯡ ꯆꯨꯕꯁꯦ ꯌꯥꯝ ꯁꯥꯎꯅꯤꯡꯕꯅꯦꯀꯣ꯫
ꯍꯣꯢ ꯍꯌꯦꯡꯁꯨ ꯑꯁ ꯍꯌꯦꯡ ꯆꯨꯔꯗꯤ ꯂꯣꯢꯔꯦꯅ꯫
ꯑꯗꯨꯅꯦ ꯑꯩꯁꯦ ꯍꯌꯦꯡ ꯆꯔꯆ ꯀꯥꯒꯦꯅ ꯂꯩꯕꯅꯦ ꯅꯣꯡꯆꯨꯔꯗꯤ ꯆꯠꯅꯤꯡꯉꯔꯣꯢ꯫ ꯀꯩꯁꯨ
ꯑꯗꯨꯅꯦ ꯄꯨ ꯑꯗꯨ ꯅꯨꯃꯤꯗꯥꯡ ꯆꯨꯔꯤꯗꯤ ꯀꯩꯁꯨ ꯀꯥꯏꯗꯦꯕ
ꯑꯗꯨꯅꯦ
ꯅꯨꯡꯗꯥꯡ ꯆꯨꯕꯗꯣ ꯅꯨꯡꯉꯥꯏꯌꯦ ꯄꯨꯝꯕꯁꯨ
ꯎꯝ
ꯑꯗꯨꯒ ꯑꯌꯨꯛ ꯑꯗꯨꯒ ꯑꯗꯨ ꯑꯩꯈꯣꯏ ꯑꯩꯈꯣꯏꯅ ꯊꯕꯛ ꯇꯧꯅꯤꯡꯉꯥꯏ ꯃꯇꯝꯗ ꯅꯣꯡ ꯆꯨꯕꯗꯣ ꯃꯤꯒꯤ
ꯑꯥ ꯍꯣꯏ ꯌꯥꯝ ꯗꯤꯁꯇꯔꯕ ꯇꯧꯋꯦ ꯃꯤꯕꯨ
ꯎꯝ
ꯉꯁꯤ ꯀꯔꯤ ꯏꯟꯁꯥꯡ ꯆꯥꯏ ꯍꯥꯏꯕ꯭ꯔꯥ
ꯉꯁꯤ ꯑꯩꯈꯣꯏ ꯏꯃꯥꯅ ꯎꯝ ꯏꯔꯣꯟꯕꯅꯦ ꯆꯝꯐꯨꯠꯅꯦ ꯑꯗꯨꯒ ꯌꯦꯟꯁꯥ ꯑꯇꯥꯎꯕꯒ ꯉꯥ ꯑꯇꯥꯎꯕ ꯈꯔ ꯁꯦꯝꯃꯦ
ꯑꯁ ꯍꯧꯔꯝꯕꯅꯤꯍꯦ ꯅꯈꯣꯏꯒꯤꯗꯤ
ꯍꯣꯏ ꯂꯥꯏ ꯑ ꯑꯩꯈꯣꯏ ꯏꯕꯈꯣꯏꯅꯣꯀꯣ ꯎꯝ ꯑꯃ ꯆꯥꯅꯤꯡꯉꯦ ꯑꯃ ꯆꯥꯅꯤꯡꯗꯦ ꯍꯥꯏꯕꯗꯨ ꯇꯧꯋꯦ ꯍꯥꯏꯕ ꯃꯣꯏꯅ ꯑꯃꯅ ꯌꯦ ꯁꯥ ꯆꯥꯅꯤꯡꯕ ꯑꯃꯅ ꯌꯦꯟꯁꯥ ꯆꯥꯅꯤꯡꯗꯕ ꯑꯃꯅ ꯉꯥ ꯆꯥꯅꯤꯡꯕ ꯑꯃꯅ ꯆꯥꯅꯤꯡꯗꯕ ꯇꯧꯕꯒꯤꯀꯣ
ꯎꯝ ꯎꯝ ꯍꯣꯏ
ꯑꯗꯨꯒꯤ ꯃꯊꯦꯜ ꯑꯣꯏꯁꯨꯅ ꯏꯃꯥꯅ ꯑꯗꯨꯝ ꯊꯣꯡꯉꯤꯗ
ꯑꯁꯤ ꯑꯗꯨꯗꯤ ꯏꯃꯥꯗꯤ ꯅꯈꯣꯏꯕꯨ ꯌꯥꯝ ꯅꯨꯡꯁꯤꯔꯝꯗꯣꯏ ꯃꯥꯂꯦ
ꯍꯣꯏ ꯅꯨꯡꯁꯤꯕꯅꯦ
ꯅꯨꯡꯉꯥꯏꯔꯝꯗꯣꯏ ꯃꯥꯜꯂꯦ ꯅꯣꯏ ꯏꯃꯨꯡꯁꯦ
ꯍꯣꯏ ꯑꯗꯨꯝ ꯅꯨꯡꯉꯥꯏ ꯍꯥꯏꯕ ꯇꯥꯔꯦ ꯅꯣꯏꯗꯤ
ꯍꯣꯏ ꯑꯩꯈꯣꯏꯁꯨ ꯅꯨꯡꯗꯤ ꯅꯨꯡꯉꯥꯏꯗ